ꯍꯜꯂꯣ
ꯍꯜꯂꯣ ꯇꯥꯅꯤꯌꯥ ꯅꯨꯡꯉꯥꯏꯔꯤꯕꯣ
ꯍꯜꯂꯣ ꯑꯦꯁꯀꯅꯣ ꯅꯨꯡꯉꯥꯏꯌꯦ ꯀꯝꯗꯧꯕꯤꯔꯤꯒꯦ
ꯌꯥꯝ ꯅꯨꯡꯉꯥꯏꯔꯤ ꯌꯥꯝ ꯅꯨꯡꯉꯥꯏꯔꯤ
ꯆꯥꯛ ꯏꯟꯁꯤꯡ ꯆꯥꯔꯕꯣ ꯀꯃꯥꯏꯅ ꯇꯧꯒꯦ
ꯆꯥꯗ꯭ꯔꯤꯗ ꯅꯪꯗꯤ ꯆꯥꯕꯣ ꯀꯔꯤ ꯃꯊꯦꯜꯅꯣ
ꯑꯩꯈꯣꯏꯁꯨ ꯆꯥꯗ꯭ꯔꯤ ꯑꯩꯗꯤ ꯑꯩꯅ ꯍꯥꯏꯈꯤꯕꯗꯣ ꯍꯜꯂꯛꯄꯗꯣ ꯊꯦꯡꯉꯕꯅꯤꯅ ꯑꯗꯨꯝ ꯆꯥ ꯊꯛꯆꯟꯕ ꯈꯣꯠꯆꯤꯟꯕ ꯇꯧꯈꯤꯕꯗꯒꯤ ꯆꯥꯛꯁꯦ ꯃꯥꯄꯟ ꯃꯈꯥꯏ ꯁ꯭ꯋꯥꯏꯗ ꯃꯥꯄꯜ ꯃꯥꯄꯟ ꯃꯈꯥꯏ ꯁ꯭ꯋꯥꯏꯗ ꯆꯥꯗꯣꯏꯅꯦꯕꯀꯣ ꯑꯗꯨꯅ ꯉꯥꯏꯍꯥꯛ ꯋꯥꯠꯂꯤ ꯑꯩꯒꯤ ꯑꯣꯏꯅꯗꯤ ꯑꯗ ꯅꯪꯗꯤ ꯍꯜꯂꯛꯄ ꯀꯌꯥꯝ ꯀꯨꯏꯔꯒꯦ
ꯍꯂꯛꯄꯗꯕꯨꯗꯤ ꯉꯥꯏꯔꯤꯗꯥ ꯌꯥꯝ ꯀꯩꯅꯣꯖꯤ ꯀꯩꯅꯣ ꯇꯧ ꯀꯔꯤ ꯑꯦꯟꯁꯥꯡ ꯃꯊꯦꯜꯗꯤ ꯈꯪꯗꯔꯤ ꯅꯪ ꯈꯪꯕ ꯑꯦꯟꯁꯥꯡ ꯃꯊꯦꯜ ꯅꯣꯏ ꯀꯔꯤꯅꯣꯗ ꯅꯠꯇ꯭ꯔꯒ ꯁꯨꯝ ꯆ ꯆꯥ ꯊꯎꯕꯗ ꯌꯦꯡꯉꯧ ꯌꯦꯡꯅꯤꯡꯗ꯭ꯔꯕꯣ ꯅ ꯑꯩꯁꯦ ꯀꯃꯥꯏꯅ ꯇꯧꯔꯤꯅꯣ
ꯈꯪꯉꯦ ꯈꯥꯃꯦꯟ ꯁꯤꯟꯕꯤꯒ ꯑꯂꯨꯒ ꯊꯣꯡꯒꯦ ꯇꯧꯍꯧꯋꯦ ꯑꯗꯣ ꯑꯩꯈꯣꯏꯒꯤꯗꯤ ꯑꯗꯨ ꯂꯧꯔꯦ ꯑꯗꯨ ꯅ ꯀꯩꯅꯣ ꯇꯧꯗꯦ ꯅꯪꯕꯨ ꯍꯟꯗꯛ ꯌꯥꯝ ꯀꯣꯏꯕ ꯆꯠꯅꯤꯡꯉꯦ ꯍꯥꯏꯗꯨ ꯀꯥꯏꯗ ꯆꯠꯀꯦ ꯈꯜꯂꯤꯅꯣ ꯀꯃꯥꯏꯅ ꯇꯧꯕꯅꯣ
ꯑꯁ ꯈꯪꯗꯦꯅꯦ ꯂꯣꯛꯇꯥꯛꯁꯤ ꯍꯥꯢꯐꯦꯠꯇꯪ ꯌꯦꯡꯉꯨꯁꯤꯔꯥꯗꯤ ꯌꯥꯝꯗꯤ ꯈꯟꯕꯅꯦ ꯑꯗꯨꯗ ꯀꯅꯥꯒ ꯆꯠꯁꯤꯅꯣ ꯍꯥꯏꯗꯤ ꯌꯥꯝ ꯃꯦꯟ ꯇꯥꯗꯔꯤꯅꯦ
ꯂꯣꯛꯇꯥꯛ ꯆꯠꯄ ꯂꯣꯛꯇꯥꯛ ꯆꯠꯄ ꯍꯥꯏꯁꯦ ꯅꯪꯅ ꯆꯠꯅꯤꯡꯉꯤꯕ ꯃꯑꯣꯡꯁꯦ ꯑꯥꯗ ꯆꯠꯂꯒ ꯑꯍꯤꯡ ꯂꯦꯛꯄꯗꯨꯕ꯭ꯔꯥ ꯅꯠꯇ꯭ꯔꯒ ꯑꯗꯨꯝ ꯅꯨꯡꯊꯤꯤꯟꯒꯨꯝꯕ ꯑꯗꯨꯝ ꯆꯠꯂꯒ ꯍꯤ ꯀꯩꯀꯥ ꯇꯣꯡꯉꯨꯔꯒ ꯑꯃꯨꯛ ꯌꯨꯝꯗ ꯍꯜꯂꯛꯄꯗꯨꯒꯤ ꯃꯑꯣꯡꯂꯥ ꯀꯔꯝꯕ ꯃꯑꯣꯡꯅꯣ ꯅꯪꯅ ꯄꯥꯝꯃꯤꯁꯦ ꯀꯣꯏꯕ ꯆꯠꯄꯁꯦ
ꯑꯁ ꯂꯦꯛꯄꯨꯗꯤ ꯄꯥꯒꯟ ꯁꯛꯇꯤꯗꯤ ꯂꯩꯔꯔꯣꯏ ꯑꯩ ꯑꯗꯨꯅ ꯑꯗꯨꯝ ꯑꯀꯣꯏꯕꯗꯣ ꯍꯥꯏꯗꯤ ꯍꯤ ꯇꯣꯡꯉꯒ ꯑꯗꯒꯤ ꯃꯣꯏ ꯑꯀꯣꯏꯕꯗꯣ ꯀꯩ ꯀꯥꯅꯣ ꯌꯦꯡꯉꯒ ꯅꯪ ꯈꯔ ꯁꯖꯦꯁꯟ ꯇꯧꯕꯔꯣꯅꯦ ꯀꯩꯅꯣ ꯑꯩ ꯒ꯭ꯌꯥꯟ ꯇꯥꯗ꯭ꯔꯦ ꯀꯃꯥꯏꯅ ꯀꯩꯅꯣ ꯇꯧꯗꯣꯏꯅꯣ
ꯑꯗꯣ ꯑꯩꯒꯤ ꯑꯣꯏꯅ ꯍꯥꯏꯌꯨ ꯍꯥꯏꯔꯒꯗꯤ ꯑꯌꯨꯛ ꯅꯨꯡꯊꯤꯟ ꯁꯨꯝ ꯆꯠꯂꯨꯔꯒ ꯍꯜꯂꯛꯄꯗꯒꯤ ꯁꯔꯨꯛꯇꯤ ꯍꯧꯖꯤꯛ ꯅꯪ ꯑꯉꯥꯡꯁꯨ ꯅꯠꯇ꯭ꯔꯦ ꯍꯅꯨꯕ ꯆꯍꯤ ꯀꯨꯟꯊ꯭ꯔꯥ ꯁꯨꯔꯕ ꯅꯪꯅ ꯑꯍꯤꯡ ꯂꯦꯛꯄꯒꯤ ꯄꯥꯡꯒꯜ ꯁꯥꯡꯆꯤ ꯂꯩꯇꯦꯒ ꯍꯥꯏꯔꯤꯁꯦ ꯑꯩ ꯌꯥꯝ ꯇꯥꯅꯤꯡꯕ ꯑꯣꯏꯗꯦꯕꯀꯣ ꯁꯤ ꯊꯕꯛꯁꯤꯃ ꯑꯗꯣ ꯑꯩꯒꯤ ꯑꯣꯏꯅ ꯍꯥꯏꯌꯨ ꯍꯥꯏꯔꯒꯗꯤ ꯑꯗꯨꯃꯥꯏꯅ ꯑꯗꯨꯝ ꯅꯨꯡꯗꯥꯡ ꯋꯥꯏꯔꯝ ꯆꯠꯈ꯭ꯔꯒ ꯑꯍꯤꯡꯗꯨꯃ ꯂꯦꯛꯑꯒ ꯅꯣꯡꯉꯥꯜꯂꯒ ꯍꯜꯂꯛꯄꯗꯣ ꯑꯗꯨ ꯑꯗꯨꯅ ꯍꯦꯟꯅ ꯅꯪꯉꯣꯟꯗ ꯍꯧꯖꯤꯛ ꯍꯧꯖꯤꯛ ꯆꯍꯤ ꯆꯍꯤ ꯃꯇꯥꯡꯗꯨꯒ ꯆꯥꯟꯅꯕ ꯍꯥꯏꯔꯒꯗꯤ ꯑꯗꯨꯅ ꯍꯦꯟꯅ ꯅꯨꯡꯉꯥꯏꯒꯅꯤ ꯅꯪꯉꯣꯟꯗ ꯗ ꯑꯅꯧꯕ ꯅꯪꯅ ꯐꯪꯉꯔꯣꯏꯗꯕ ꯅꯥꯊꯟꯇ ꯆꯠꯂꯒ ꯇꯧꯔꯒ ꯐꯪꯉꯔꯣꯏꯗꯕ ꯊꯕꯛ ꯑꯃꯗꯤ ꯑꯣꯏꯒꯅꯤ ꯅꯨꯡꯁꯨ ꯅꯨꯡꯉꯥꯏꯕ ꯑꯅꯧꯕ ꯂꯧꯁꯤꯡꯁꯨ ꯈꯪꯍꯧꯕ ꯍꯥꯏꯕꯗꯣ ꯑꯗꯨꯃꯥꯏꯅꯗꯤ ꯑꯣꯏꯅꯤ ꯑꯗꯣ ꯀꯩꯁꯨꯕꯨꯗꯤ ꯀꯥꯏꯗꯦꯀꯣ ꯅꯪꯅ ꯅꯨꯡꯊꯤꯟꯜ ꯈꯛꯇꯪ ꯆꯠꯂꯒ ꯌꯦꯡꯉꯒ ꯍꯜꯂꯛꯒꯦ ꯀꯦ ꯍꯥꯏꯕꯗꯨꯗꯤ ꯑꯗꯨꯗꯤ ꯑꯗꯨꯝ ꯌꯥꯝꯅ ꯌꯥꯝꯅ ꯂꯣꯛꯇꯥꯛꯁꯤꯒꯤ ꯃꯒꯨꯟ ꯍꯥꯞꯅꯤꯡꯕ ꯃꯤ ꯃꯥꯟꯗꯕꯗꯣ ꯑꯗꯨꯝ ꯑꯁ ꯂꯣꯛꯇꯥꯛ ꯍꯥꯏꯕꯗꯣ ꯑꯗꯨꯝ ꯑꯩ ꯌꯧꯔꯨꯔꯦ ꯍꯥꯏꯕꯒꯤ ꯅꯃꯥ ꯈꯛꯇꯪꯒꯤ ꯄꯥꯅꯤꯡꯕꯒꯤ ꯃꯑꯣꯡꯗ ꯑꯗꯨꯝ ꯑꯗꯨꯅꯗꯤ ꯍꯦꯟꯅ ꯃꯥꯜꯂꯦ ꯑꯗꯣ ꯈꯪꯗꯦ ꯁꯣꯝꯒꯤ ꯑꯄꯥꯝꯕꯅꯦ ꯑꯩꯅ ꯍꯥꯏꯖꯧ ꯍꯥꯏꯔꯒꯗꯤ ꯑꯍꯤꯡ ꯂꯦꯛꯄꯗꯨꯅꯗꯤ ꯍꯦꯟꯅ ꯅꯁꯥꯗ ꯅꯨꯡꯉꯥꯏꯕ ꯍꯦꯟꯒꯅꯤ ꯑꯗꯨꯒ ꯑꯗꯨꯅꯗꯤ ꯍꯦꯟꯅ ꯐꯕ꯭ꯔꯅꯗꯤ ꯈꯜꯂꯦ ꯑꯗꯣ ꯁꯣꯝꯒꯤ ꯃꯣꯠꯅꯤꯀꯣ ꯑꯇꯩꯕꯨꯗꯤ ꯑꯣ ꯁꯣꯝꯅ ꯑꯍꯤꯡ ꯂꯦꯛꯅꯤꯡꯗ꯭ꯔꯤꯕꯩ ꯃꯔꯝꯁꯦ ꯁꯤꯇ ꯍꯥꯏꯕꯤꯔꯝꯃ ꯅꯦ
ꯅꯪ ꯑꯗꯨꯏꯗꯤ ꯑꯩꯅ ꯑꯍꯤꯡ ꯂꯦꯛꯅꯉꯥꯏꯁꯦ ꯍꯧꯗꯣꯛꯑꯦꯕꯀꯣ ꯑꯗꯨ ꯅꯪ ꯌꯥꯔꯛꯄꯒꯤ ꯃꯥꯏꯊꯣꯡ ꯀꯩꯅꯣ ꯂꯩꯔꯤꯕ꯭ꯔꯥ ꯑꯗꯒꯤ ꯑꯩ ꯈꯛꯇ ꯅꯠꯇꯦ ꯆꯍꯤꯗꯨꯗꯤ ꯅꯪꯅ ꯑꯃꯨꯛ ꯈꯤꯇꯪ ꯍꯦꯜꯂꯤꯕꯅꯤ ꯑꯩꯉꯣꯟꯗꯒꯤ ꯑꯗꯨ ꯌꯥꯔꯕ꯭ꯔꯥ ꯅꯪꯁꯨ ꯍꯥꯏꯗꯤ ꯑꯩꯅ ꯑꯍꯤꯡ ꯂꯦꯛꯅꯤ ꯍꯥꯏ ꯈꯜꯂꯣꯅꯦ ꯂꯦꯛꯑꯦ ꯈꯜꯂꯣꯅꯦꯕꯀꯣ ꯑꯗꯨꯑꯣꯏꯗꯤ ꯅꯪꯁꯨ ꯌꯥꯗꯣꯏꯔꯥ ꯁꯤꯅꯤꯅ ꯅꯣꯏ ꯅꯃꯥꯟꯅꯕꯁꯨ ꯑꯌꯥꯝ ꯑꯃꯅꯤ ꯑꯗꯒꯤ ꯑꯩꯈꯣꯏ ꯀꯣꯝꯕꯤ ꯂꯩꯗꯣꯏꯔꯥ ꯂꯩꯔꯣꯏꯗ꯭ꯔꯥ ꯍꯥꯏꯕꯒꯤ ꯑꯍꯤꯡ ꯂꯦꯛꯄꯒꯤ ꯑꯗꯒꯤ ꯅꯪꯅ ꯑꯩꯉꯣꯟꯗ ꯍꯪꯉꯤꯗꯅ ꯀ ꯑꯍꯤꯡ ꯁꯤꯗꯩ ꯍꯜꯂꯛꯑꯦ ꯅꯣꯡꯃ ꯅ ꯅꯣꯡꯃ ꯁꯨꯝ ꯉꯥꯏꯍꯥꯛꯇꯪꯒꯤ ꯑꯩꯈꯣꯏ ꯀꯣꯏꯔꯨꯕꯅ ꯀꯣꯏꯔꯨꯕꯅꯤ ꯑꯍꯤꯡ ꯂꯩ ꯇꯧꯕꯗ ꯆꯤꯟꯗꯣ ꯈꯤꯇꯪ ꯐꯔꯛ ꯇꯥꯏ ꯍꯥꯏꯕꯒꯤ ꯅꯨꯡꯉꯥꯏꯔꯣꯏ ꯑꯌꯨꯛꯇ ꯑꯃꯨꯛ ꯂꯥꯛꯑꯒ ꯅꯨꯃꯤꯠ ꯅꯤꯅꯤ ꯍꯨꯝꯅꯤꯃꯨꯛ ꯃꯥꯡꯈ꯭ꯔꯅꯤ ꯍꯥꯏꯕꯗ ꯁꯨꯝ ꯀꯣꯏꯊꯣꯛꯄ ꯑꯣꯏꯅ ꯑꯦ ꯁꯤꯐꯥꯎ ꯌꯧꯔꯨꯔꯦ ꯂꯦꯛꯄꯒꯤ ꯇꯥꯡꯀꯛꯁꯨ ꯂꯥꯛꯈꯤꯅꯦꯕꯀꯣ ꯑꯗꯣ ꯍꯧꯖꯤꯛꯇꯤ ꯄꯨꯂꯞ ꯐꯔꯛ ꯇꯥꯟꯅꯕꯅꯤꯅ ꯑꯦꯕ ꯀꯣꯏꯊꯣꯛ ꯌꯧꯔꯨꯔꯦ ꯍꯥꯏꯔꯒ ꯁꯠ ꯑꯁꯪ ꯑꯃꯥꯟꯗ ꯁꯠ ꯍꯥꯏꯐꯦꯠꯇꯪ ꯌꯦꯡꯉꯝꯃꯒ ꯕꯣꯔꯥ ꯃꯣꯏꯒꯤ ꯕꯣꯔꯥ ꯑꯗꯩ ꯀꯔꯤ ꯀꯔꯥ ꯈꯔ ꯑꯍꯥꯎ ꯑꯊꯨꯝꯗ ꯈꯔ ꯇꯪꯉꯝꯃꯒ ꯁꯠꯍꯜꯂꯛꯄꯒꯤ ꯋꯥꯔꯤꯅꯤꯗ ꯈꯤꯇꯪ ꯀꯔꯤ ꯍꯥꯏꯅꯤ ꯋꯥꯈꯜ ꯅꯨꯡꯉꯥꯏꯍꯟ ꯊꯣꯛꯄꯗꯣ ꯑꯗꯨꯒꯤ ꯋꯥꯔꯤ ꯈꯛꯇꯅꯤꯅ ꯂꯦꯛꯄꯗꯤ ꯂꯦꯛꯄꯁꯨ ꯌꯥꯏꯑꯕꯀꯣ ꯑꯗꯣ ꯃꯤꯁꯨ ꯂꯩꯇ ꯌꯥꯗꯩ ꯄ꯭ꯂꯁ ꯅꯣꯡꯃ ꯅꯣꯡꯃ ꯈꯛꯇ ꯃꯥꯡꯉꯣꯏꯕꯀꯣ ꯃꯊꯪ ꯅꯣꯡꯉꯥꯜꯂꯀꯥꯟꯗꯁꯨ ꯑꯗꯨꯝ ꯃꯥꯡꯉꯟꯗꯣꯏꯅꯤꯅ ꯈꯔ ꯅꯨꯃꯤꯠ ꯅꯤꯅꯤ ꯃꯥꯡꯉꯛꯄ ꯍꯥꯏꯁꯦ ꯈꯤꯇꯪ ꯑꯃꯨꯛ ꯄꯥꯝꯃꯨꯔꯛꯄꯩꯅꯤꯗ ꯑꯩꯅ ꯍꯥꯏꯁꯦ ꯅꯪꯁꯨ ꯌꯥꯔꯛꯑꯣꯏ ꯑꯩꯅ ꯍꯧꯀꯥꯟꯗ ꯅꯪꯁꯨ ꯆꯤꯜꯂꯦ ꯍꯥꯏꯔꯛꯀꯅꯤ
ꯑꯗꯨ ꯈ꯭ꯋꯥꯏꯔꯨꯕ ꯑꯃ ꯑꯩ ꯑꯩꯗꯤ ꯁꯣꯝꯅ ꯆꯠꯅꯤꯡꯕ ꯃꯐꯝꯁꯤ ꯀꯗꯥꯏꯗꯅꯣ ꯍꯥꯏꯔꯒ ꯈ ꯍꯪꯖꯔꯨꯕꯅꯦꯕꯀꯣ ꯑꯗꯨ ꯆꯠꯇꯣꯔꯤꯁꯦ ꯑꯩꯒ ꯆꯠꯇꯣꯏꯅꯦ ꯍꯥꯏꯕꯗꯨꯃꯗꯤ ꯑꯩꯗꯤ ꯈꯪꯖꯜꯂꯕ ꯑꯗꯣ ꯑꯩꯒꯤ ꯑꯣꯏꯅꯗꯤ ꯑꯗꯨꯗꯨꯃꯗꯤ ꯍꯧꯖꯤꯛ ꯍꯧꯖꯤꯛꯀꯤ ꯑꯣꯏꯅꯗꯤ ꯆꯠꯊꯣꯛ ꯈꯣꯠꯇꯣꯛꯄꯒꯤ ꯊꯕꯛꯁꯦ ꯀꯌꯥ ꯑ ꯅ ꯏꯆꯥꯗꯣ ꯃꯥꯟꯗꯦ ꯍꯥꯏꯕꯗꯤ ꯅꯨꯡꯊꯤꯟ ꯆꯨꯞꯄ ꯑꯃ ꯊꯕꯛ ꯆꯠꯊꯣꯛꯑꯦ ꯑꯣ ꯅꯨꯡꯗꯥꯡ ꯍꯜꯂꯛꯄꯅꯤꯗꯣ ꯑꯗꯨꯅ ꯑꯗꯨꯒꯨꯝꯕ ꯑꯗꯨꯃꯥꯏꯅ ꯀꯣꯏꯕ ꯐꯠ ꯌꯧꯔꯨꯕꯕꯨ ꯑꯣꯏꯔꯣ ꯑꯍꯤꯡ ꯂꯦꯛꯄꯕꯨ ꯑꯣꯏꯔꯣ ꯑꯗꯨꯒꯨꯝꯕꯒꯤ ꯄ꯭ꯂꯥꯟꯗꯤ ꯑꯩ ꯃꯃꯥꯡꯗꯁꯨ ꯍꯥꯏꯖꯈ꯭ꯔꯦ ꯑꯩ ꯍꯧꯖꯤꯛ ꯀꯔꯤꯝꯇ ꯀꯣꯏꯕ ꯈꯣꯠꯄ ꯑꯗꯨ ꯑꯗꯥꯒꯤ ꯄ꯭ꯂꯥꯟ ꯂꯩꯇꯦ ꯀꯣꯏꯅꯤꯡꯗꯕꯗꯤ ꯅꯠꯇꯦ ꯑꯗꯨ ꯑꯣꯏꯔꯒꯁꯨ ꯁꯨꯝ ꯃꯇꯝ ꯌꯥꯗꯕꯅꯤꯅ ꯎꯝ ꯑꯩ ꯑꯗꯨꯝꯕꯒꯤ ꯄ꯭ꯂꯥꯟꯗꯣ ꯂꯩꯖꯗꯦꯅꯗꯤ ꯍꯥꯏꯒꯤꯈꯤꯕꯅꯦ ꯑꯗꯣ ꯑꯩꯗꯤ ꯌꯥꯝ ꯉꯛꯑꯦ ꯁꯣꯝꯅ ꯀꯣꯏꯕ ꯆꯠꯅꯤꯡꯉꯤꯗ ꯀꯥꯏꯗꯅꯣ ꯍꯥꯏꯔꯒ ꯑꯍꯤꯡ ꯂꯦꯛꯄꯗꯣ ꯑꯩ ꯑꯩꯒ ꯆꯠꯄꯒꯤ ꯋꯥꯔꯤ ꯑꯣꯏꯅ ꯑꯣꯏ ꯂꯩꯔꯝꯃꯦ ꯐꯔꯦ ꯑꯗꯨ ꯅꯠꯇꯕ ꯃꯐꯝ ꯑꯇꯣꯞꯄ ꯆꯠꯅꯤꯡꯕ ꯂꯩꯕ꯭ꯔꯣ ꯅꯠꯇ꯭ꯔꯒ ꯂꯣꯛꯇꯥꯛꯀꯤ ꯃꯔꯝꯗ ꯈꯪꯅꯤꯡꯕ ꯂꯩꯕ꯭ꯔꯣ ꯑꯗꯨꯝ ꯍꯥꯡꯕꯤꯔꯛꯄ ꯌꯥꯅꯤ
ꯑꯗꯨꯝ ꯂꯣꯛꯇꯥꯛꯀꯤ ꯃꯔꯝꯗꯁꯨ ꯍꯥꯏꯐꯦꯠꯇꯪ ꯍꯥꯏꯗꯤ ꯍꯥꯏꯔꯛꯑꯣ ꯑꯗꯒꯤ ꯅꯣꯡ ꯐꯥꯗꯣꯛ ꯀꯣꯏꯊꯣꯛꯎ ꯌꯥꯏ ꯀꯩꯅꯣ ꯅꯪꯅ ꯍꯥꯏꯗꯤ ꯁꯟꯗꯦꯔ ꯅꯪ ꯑꯍꯥꯡꯕ ꯑꯃ ꯌꯦꯡꯉꯒ ꯍꯥꯏꯇꯥꯔꯦ ꯄꯣꯠꯇꯨ ꯁꯨꯝ ꯅꯪꯗꯤ ꯈꯪꯉꯝꯃꯣ ꯑꯩ ꯈꯔ ꯉꯛꯍꯟꯒꯦ ꯇꯧꯕꯗꯨꯗ ꯅꯪ ꯄꯨꯡꯉ ꯉꯛꯑꯝꯃꯅꯤ ꯑꯗꯨꯗ ꯀꯩꯅꯣ ꯇꯧꯈꯤꯕꯩꯅꯦ ꯑꯗꯒꯤ ꯈꯪꯗꯦꯅꯦ ꯑꯩꯈꯣꯏꯕ ꯅꯪꯅ ꯅꯪꯒꯤ ꯃꯣꯠꯇ ꯁꯨꯃꯥꯏꯅ ꯁꯨꯃꯥꯏꯅ ꯅꯨꯡꯉꯥꯏꯁꯤꯁꯨ ꯍꯥꯏꯐꯦꯠꯇꯪ ꯋꯥꯈꯜꯁꯦ ꯈꯔ ꯅꯨꯡꯉꯥꯏꯇꯧꯕ ꯄꯨꯛꯅꯤꯡ ꯍꯛꯆꯥꯡ ꯈꯔ ꯁꯨꯝꯍꯠꯇꯧꯕ ꯃꯄꯥꯗꯒ ꯑꯅꯛ ꯄꯕꯒꯥꯡꯗꯗꯤ ꯆꯠꯄꯁꯤꯅ ꯑꯗꯨꯝ ꯍꯧꯔꯛꯄ ꯌꯥꯏ ꯀꯩꯅꯣ ꯑꯗꯨꯝ ꯍꯥꯏꯔꯛꯑꯣ ꯀꯩꯅꯣ ꯑꯩꯉꯣꯟꯗ
ꯑꯗꯨ ꯍꯧꯖꯤꯛ ꯍꯧꯖꯤꯛꯀꯤ ꯑꯣꯏꯅꯗꯤ ꯑꯩꯅ ꯄꯥꯝꯖꯕ ꯑꯩꯅ ꯆꯠꯄ ꯌꯥꯕ ꯃꯐꯝ ꯃꯇꯝ ꯍꯥꯏꯔꯒꯗꯤ ꯆꯤꯡ ꯀꯥꯕꯁꯦ ꯑꯩꯗꯤ ꯑꯗꯨꯝ ꯄꯥꯝꯖꯩ ꯑꯗꯨꯒ ꯆꯠꯁꯨ ꯆꯠꯂꯦ ꯑꯗꯣ ꯁꯣꯝꯗꯤ ꯆꯤꯡꯒꯨꯝꯕ ꯀꯥꯁꯦ ꯍꯥꯏꯕꯁꯤꯃꯗꯤ ꯀꯩꯁꯨ ꯌꯥꯔꯛꯑꯔꯣꯏꯗꯕꯀꯣ ꯑꯗꯨꯅꯁꯨ ꯍꯧꯗꯕꯅꯦ ꯑꯌꯨꯛꯇ ꯉꯥꯏꯍꯥꯛꯗꯤ ꯑꯌꯨꯛ ꯉꯟꯇꯥꯗꯨꯗꯤ ꯑꯗꯨꯝ ꯃꯇꯝꯁꯦ ꯑꯃꯨꯛꯀꯔ ꯐꯪꯉꯦꯕꯀꯣ ꯍꯥꯏꯗꯤ ꯄꯨꯡ ꯑꯩꯅ ꯁꯤꯗꯒꯤ ꯂꯣꯏꯁꯤꯜꯂꯤꯁꯦ ꯅꯤꯄꯥꯜ ꯃꯈꯥꯏ ꯁ꯭ꯋꯥꯏꯗꯒꯤ ꯂꯣꯏꯁꯤꯟꯕꯅꯤꯅꯀꯣ ꯅꯤꯄꯥꯥꯟ ꯃꯈꯥꯏꯒꯤ ꯃꯃꯥꯡ ꯃꯈꯩꯗꯨꯗꯤ ꯑꯗꯨꯝ ꯉꯥꯏꯍꯥꯛ ꯆꯤꯡ ꯀꯥꯔꯨꯕ ꯋꯥꯛꯀꯤꯡ ꯆꯠꯂꯨꯕꯗꯨꯗꯤ ꯑꯗꯨꯝ ꯅꯪꯉꯦꯕꯀꯣ ꯑꯗꯣ ꯑꯩꯅ ꯇꯧꯕ ꯌꯥꯕ ꯑꯅꯛꯄ ꯍꯥꯏꯔꯒꯗꯤ ꯑꯗꯨꯗꯒꯤ ꯍꯦꯟꯅ ꯍꯧꯖꯤꯛ ꯀꯩꯁꯨ ꯂꯩꯇꯦ ꯑꯗꯨꯒ ꯍꯣꯏ ꯏꯕꯥꯅꯤ ꯈꯛꯇꯪꯅ ꯁꯤꯟꯕ ꯑꯣꯏꯕꯒꯤꯁꯨ ꯑꯗꯨꯝ ꯊꯣꯏꯅ ꯀꯩꯅꯣ ꯇꯧꯗꯕ ꯋꯥꯅꯤ ꯃꯌꯥꯝ ꯁꯤꯜꯂꯛꯑꯒ ꯅꯣꯡꯃ ꯄꯨꯟꯁꯤ ꯈꯣꯠꯁꯤ ꯍꯥꯏꯕ ꯑꯣꯏꯔꯗꯤ ꯑꯗꯨꯝ ꯌꯥꯅꯕ ꯇꯧꯔꯛꯀꯗꯣꯏꯅꯦ ꯇꯧꯔꯛ ꯄꯕꯨꯗꯤ ꯑꯗꯣ ꯅꯪꯒꯤꯁꯤꯗꯤ ꯌꯥꯝꯅ ꯀꯩꯅꯣ ꯑꯣꯏꯈꯤꯕꯗꯣ ꯈꯨꯗꯛꯇꯒ ꯍꯥꯏꯔꯒ ꯈꯨꯗꯛꯇ ꯌꯥꯗꯕꯩ ꯃꯑꯣꯡꯗ ꯑꯣꯏꯅ ꯆꯠꯈꯤꯕꯗꯧꯅ ꯇꯧꯔꯦꯕ ꯍꯥꯏꯗꯤ ꯑꯗꯣ ꯑꯗꯨ ꯅꯍꯥꯟ ꯋꯥꯔꯤꯗꯩ ꯁꯥꯟꯅꯕꯅꯦ ꯍꯥꯏꯔꯕ ꯑꯩꯈꯣꯏ ꯍꯥꯏꯗꯤ ꯑꯩꯈꯣꯏ ꯊꯥꯏꯅ ꯏꯕꯣꯝꯆꯥꯒꯩꯗ ꯂꯩꯔꯛꯄ ꯄꯨꯜꯂꯛꯄ ꯃꯈꯩꯁꯦ ꯑꯃꯨꯛꯇꯪꯗꯤ ꯄꯨꯟꯕ ꯌꯥꯕ ꯀꯃꯥꯏ ꯀꯃꯥꯏꯅ ꯇꯧꯅꯈ꯭ꯔꯕꯅꯣꯁꯨ ꯈꯪꯗ꯭ꯔꯦ ꯈꯣꯠꯇ꯭ꯔꯦꯅ ꯏꯕꯥꯅꯤ ꯂꯍꯥꯟ ꯋꯥꯔꯤꯕꯨꯗꯤ ꯁꯨꯝ ꯁꯥꯟꯅꯕꯅꯦꯕꯀꯣ ꯑꯗꯣ ꯍꯧꯖꯤꯛꯁꯦ ꯃꯤ ꯄꯨꯟꯁꯦ ꯍꯥꯏꯕꯗ ꯉꯁꯥꯏꯒꯤ ꯑꯗꯨꯅꯦ ꯃꯥꯏ ꯃꯥꯏ ꯊꯕꯛꯁꯦ ꯂꯣꯏ ꯇꯧꯅꯈ꯭ꯔꯕꯃꯤꯅꯅꯦ ꯑꯃꯅ ꯁꯪꯉꯤ ꯑꯃꯅ ꯁꯪꯉꯣꯏ ꯑꯃꯅ ꯑꯃꯨꯛ ꯁꯪꯉꯤ ꯑꯃꯅ ꯑꯃꯨꯛ ꯁꯪꯉꯣꯏ ꯍꯧꯖꯤꯜꯂꯨꯔꯒꯗꯤ ꯃꯤ ꯄꯨꯜꯂꯞ ꯁꯪꯕ ꯑꯃꯨꯛ ꯌꯥꯎꯗꯕ ꯉꯉꯥꯏꯔꯣꯏ ꯑꯃ ꯌꯥꯎꯍꯧꯗꯕꯗ ꯑꯃꯅ ꯑꯃꯨꯛ ꯅꯨꯡꯉꯥꯏꯔꯣꯏ ꯑꯗꯨꯃꯥꯏꯅ ꯇꯧꯗꯣꯏꯅꯦꯕ ꯑꯗꯨ ꯇꯧꯗꯧꯕꯅꯤꯅ ꯍꯧꯗꯣꯛꯀꯗ ꯁꯤꯃꯁꯨ ꯌꯥꯝ ꯂꯨꯕ ꯍꯥꯏꯇꯥꯔꯦ ꯍꯧꯗꯣꯛꯀꯗꯕ ꯃꯤꯁꯤꯃ ꯃꯤ ꯄꯨꯜꯂꯞꯁꯦ ꯃꯥꯅ ꯁꯝꯅꯍꯟꯗꯣꯏꯅꯦꯕ ꯑꯗꯨꯅ ꯌꯥꯝ ꯂꯨꯕ ꯍꯥꯏꯇꯥꯥꯔꯦ ꯊꯑꯣꯏꯅ ꯑꯗꯨꯃꯥꯏꯅ ꯀꯅꯥꯅ ꯂꯣꯛꯑꯣ ꯍꯥꯏꯕꯗꯨꯁꯨ ꯍꯦꯛ ꯇꯟꯅꯕꯗꯣ ꯀꯨꯏꯅꯁꯨ ꯊꯦꯡꯅꯔꯨꯗ꯭ꯔꯕꯅꯤꯅꯅꯦ ꯑꯗꯣ ꯅꯣꯡꯃ ꯃꯐꯝ ꯆꯥꯕꯗ ꯁꯝꯅ ꯍꯥꯏꯔꯕꯗ ꯀꯅꯥꯅꯣꯝꯒꯤ ꯂꯨꯍꯣꯡꯕꯗ ꯊꯦꯡꯅꯕꯗ ꯑꯦ ꯁꯨꯃꯥꯏꯅ ꯇꯧꯔꯕ ꯑꯩ ꯅꯣꯡꯃ ꯁꯤꯟꯁꯤ ꯈꯣꯠꯁꯤ ꯍꯥꯏꯔꯒ ꯑꯗꯨꯃꯥꯏꯅ ꯁꯤꯟꯈꯤꯕ ꯑꯣꯏꯔꯒꯗꯤ ꯑꯃꯨꯛ ꯑꯣꯏꯊꯣꯛꯄ ꯌꯥꯏꯑꯦꯕ ꯑꯗꯣ ꯍꯧꯖꯤꯛꯇꯤ ꯂꯝ ꯂꯝꯁꯨ ꯇꯣꯉꯥꯟ ꯇꯣꯉꯜꯂꯦ ꯃꯥꯏ ꯃꯥꯏ ꯊꯣꯛꯄ ꯂꯣꯏ ꯂꯩꯅꯈ꯭ꯔꯅꯤꯅ ꯊꯕꯛꯁꯨ ꯑꯝꯇ ꯃꯥꯟꯅꯗꯕꯃꯤꯅ ꯉꯁꯤ ꯑꯩꯉꯣꯟꯗ ꯈꯔ ꯀꯣꯝꯕꯗꯣ ꯍꯌꯦꯡꯅ ꯀꯅꯥꯅꯣꯝꯗ ꯑꯃꯛ ꯀꯣꯝꯃꯔꯣꯏ ꯑꯗꯨꯃꯥꯏꯅ ꯍꯦꯛꯇ ꯇꯧꯕꯗꯨ ꯑꯣꯏꯔꯅꯦꯕꯀꯣ ꯑꯗꯨꯅꯅꯦ ꯁꯨꯃꯥꯏꯅ ꯍꯥꯏꯗꯤ ꯂꯥꯞꯅꯈ꯭ꯔꯒꯗꯤ ꯁꯨꯝ ꯄ꯭ꯂꯥꯟ ꯁꯤꯟꯕꯒꯤ ꯃꯑꯣꯡꯁꯦ ꯈꯤꯇꯪ ꯋꯥꯔꯛꯄꯗꯣ ꯃꯌꯥꯝ ꯄꯨꯟꯁꯤ ꯁꯤꯟꯅꯕ ꯍꯣꯠꯅꯕꯁꯦ ꯑꯗꯣ ꯍꯣꯏ ꯌꯦꯡꯒꯦ ꯑꯗꯨꯝ ꯌꯥꯔꯒꯗꯤ ꯁꯤꯜꯂꯒꯅꯦ ꯑꯩꯈꯣꯏ ꯍꯥꯟꯅ ꯑꯗꯨꯝ ꯄꯨꯜꯂꯝꯕ ꯑꯩꯈꯣꯏ ꯃꯉꯥ ꯇꯔꯨꯛ ꯇꯔꯦꯠ ꯅꯤꯄꯥꯜꯅ ꯑꯗꯨꯝ ꯁꯨꯖꯔꯁꯨ ꯑꯁꯪ ꯁꯪꯗ ꯇꯥꯟꯅꯔꯒ ꯁꯤꯟꯕ ꯌꯥꯕ꯭ꯔꯥ ꯌꯦꯡꯁꯦ ꯑꯗꯣ ꯑꯗꯨꯃꯥꯏꯅꯗꯤ ꯂꯩ ꯑꯗꯣ ꯂꯣꯛꯇꯥꯛꯀꯤ ꯃꯔꯝꯗ ꯈꯪꯅꯤꯡꯉꯒꯁꯨ ꯑꯗꯨꯝ ꯍꯪꯕꯤꯔꯛꯑꯣ ꯈꯪꯅꯤꯡꯉꯤꯕ ꯑꯀꯛꯅꯕ ꯄꯣꯏꯟꯗꯣꯀꯣ ꯑꯗꯨꯝ ꯈꯔ ꯍꯥꯏꯔꯛꯑꯣ ꯍꯥꯏꯕꯗꯨꯗꯤ ꯀꯩ ꯍꯥꯏꯗꯣꯏꯅꯣ ꯈꯪꯗꯦꯕꯀꯣ ꯑꯩꯁꯨ ꯑꯗꯨꯗ ꯅꯪꯅ ꯁꯤꯁꯤꯅ ꯈꯤꯇꯪ ꯄꯨꯊꯣꯂꯛꯑꯒꯗꯤ ꯑꯩꯅ ꯑꯗꯨꯗ ꯑꯣꯏꯅ ꯍꯦꯟꯅ ꯑꯗꯨ ꯃꯔꯨ ꯑꯣꯏꯕꯗꯣ ꯍꯥꯏꯕ ꯌꯥꯏꯗꯅ ꯃꯆꯪ ꯑꯣꯏꯕꯗꯣ ꯅꯪꯅ ꯄꯥꯝꯃꯤꯕ ꯅꯪꯅ ꯈꯪꯅꯤꯡꯉꯤꯕ ꯃꯄꯥꯗꯣ ꯑꯗꯨꯅ ꯑꯗꯨꯝ ꯍꯥꯡꯕꯤꯔꯛꯑꯣ ꯅꯠꯇ꯭ꯔꯒ ꯑꯇꯣꯞꯄ ꯃꯐꯝ ꯍꯥꯏꯔꯒꯗꯤ ꯑꯔꯥꯞꯄꯒꯤꯗꯤ ꯍꯧꯖꯤꯛꯀꯤꯗꯤ ꯑꯩꯉꯣꯟꯗ ꯂꯩꯇꯦꯕꯀꯣ ꯑꯅꯛꯄꯒꯤ ꯑꯣꯏꯅꯗꯤ ꯆꯤꯡ ꯀꯥꯕ ꯌꯥꯅꯦꯕꯀꯣ ꯑꯗꯨ ꯂꯩꯌꯦ ꯑꯗꯨ ꯃꯈꯥ ꯇꯥꯕꯤꯔꯛꯑꯣ
ꯑꯦ ꯅꯪꯗꯪ ꯉꯁꯥꯏ ꯍꯧꯖꯤꯛ ꯅꯪꯅ ꯋꯥꯔꯤ ꯁꯥꯟꯅ ꯀꯥꯟꯗ ꯅꯣꯟꯗꯣ ꯅꯪꯅ ꯃꯤ ꯑꯃ ꯅꯪꯉꯣꯟꯗ ꯋꯥꯔꯤ ꯁꯥꯟꯅꯩ ꯍꯥꯏꯗꯣ ꯑꯗꯨ ꯀꯅꯥꯅꯣ ꯑꯝꯇ ꯍꯥꯟꯅ ꯍꯥꯏꯔꯣꯅꯦ
ꯀꯅꯥ ꯑꯣꯏꯗꯣꯔꯤꯒꯦ ꯑꯩꯅ ꯊꯕꯛ ꯆꯠꯂꯤꯕ ꯃꯄꯨꯗꯨꯅꯤ ꯀꯩꯅꯣ ꯊꯥꯏꯅ ꯑꯩꯈꯣꯏ ꯄꯨꯜꯂꯝꯃꯤꯗꯨꯗꯤ ꯆꯥꯛꯀ ꯏꯟꯖꯥꯡꯒ ꯆꯥꯃꯤꯟꯅꯗꯨꯅ ꯇꯧꯕꯩꯗꯨꯗꯤ ꯑꯗꯨ ꯀꯥꯡꯕꯨꯗꯨꯅꯤ ꯍꯥꯏꯁꯦ
ꯑꯣ ꯍꯣꯏ ꯍꯣꯏ ꯍꯣꯏ ꯑꯩꯅ ꯑ ꯑꯦ ꯑꯇꯩ ꯀꯅꯥꯅꯣ ꯍꯥꯏꯗꯤ ꯑꯩꯅ ꯍꯥꯏꯗꯤ ꯀꯩꯅꯣ ꯃꯥꯜꯂꯨꯕꯩꯅꯤꯗ ꯍꯣꯏ ꯏꯆꯦ ꯑꯁ ꯑꯗꯨ ꯑꯃꯅꯤ ꯑꯣꯏ ꯌꯥꯔꯁꯦ ꯁꯤꯂꯦ ꯈꯅ ꯑꯩꯅ ꯏꯕꯥꯅꯤ ꯁꯨꯝ ꯏꯕꯥꯅꯤ ꯈꯛꯇ ꯁꯨꯝ ꯍꯥꯡꯉꯗꯤ ꯑꯣꯏꯅ ꯁꯠ ꯍꯥꯏꯗꯤ ꯑꯅꯛ ꯀꯩ ꯀꯥꯡ ꯑꯣꯏꯔꯣ ꯍꯥꯏꯗ ꯁꯨꯃꯥꯏꯅ ꯌꯦꯡꯉꯣꯟꯁꯤꯦ ꯁꯨꯝꯃ ꯑꯩꯅ ꯍꯧꯗꯣꯛꯑꯝꯕꯅꯤꯗ ꯑꯗꯩ ꯅꯪꯁꯨ ꯅꯁꯛꯒ ꯊꯤꯕꯗꯁꯨ ꯎꯗ ꯀꯨꯏꯔꯦꯗꯅ ꯑꯗꯒꯤ ꯑꯅ ꯁꯨꯝ ꯍꯧꯔꯛꯄꯅꯤꯗ ꯈꯪꯗꯦ ꯂꯣꯛꯇꯥꯛꯁꯦ ꯐꯖꯅ ꯈꯪꯗ꯭ꯔꯕꯅ ꯀꯔꯤ ꯀꯔꯤ ꯐꯪꯉꯤꯅꯣ ꯀꯔꯤ ꯍꯧꯥꯎꯔꯤꯕꯅꯣ ꯍꯥꯏꯕꯕꯁꯤꯦ ꯀꯒ꯭ ꯃ꯭ꯦꯟꯟ ꯇꯥꯗꯦ ꯁꯨꯝ ꯍꯥꯏꯐꯦꯠꯇꯪ ꯃꯤꯅ ꯁꯨꯝ ꯀꯣꯏꯔꯝꯕꯗꯨꯗ ꯌꯥꯝ ꯁꯤꯅꯔꯤ ꯀꯔꯤ ꯀꯔꯥꯡ ꯅꯨꯡꯉꯥꯏ ꯍꯥꯏꯗꯨꯗ ꯑꯝꯇꯪ ꯌꯧꯒꯦ ꯆꯠꯇꯕꯁꯨ ꯀꯨꯏꯔꯦ ꯑꯃꯨꯛ ꯀꯔꯝ ꯀꯥꯟꯗꯅꯣ ꯆꯈꯩꯗꯣ ꯇꯨ ꯊꯥꯎꯖꯟ ꯀꯩꯅꯣꯒꯤ ꯃꯃꯥꯡꯗ ꯂꯥꯟꯍꯥꯎꯗꯩ ꯃꯃꯥꯡꯗ ꯑꯣꯏꯕ꯭ꯔꯥ ꯇꯨꯥꯎꯟ ꯀꯣꯚꯤꯗꯀꯤ ꯃꯃꯣꯚꯀꯤ ꯀꯣꯚꯤꯀꯤ ꯍꯦꯛ ꯃꯇꯨꯡꯗꯔ ꯅꯠꯇꯦ ꯀꯣꯚꯤꯗꯀꯤ ꯍꯦꯛ ꯇꯨ ꯊꯥꯎꯖꯟ ꯇ꯭ꯋꯦꯟꯇꯤ ꯇꯨꯅ ꯇꯨ ꯊꯥꯎꯖꯟ ꯇ꯭ꯋꯇ ꯇꯨ ꯊꯥꯎꯖꯟ ꯅꯥꯏꯟꯇꯤꯟꯗ ꯑꯣꯏꯈꯤꯕ꯭ꯔꯥ ꯈꯪꯗꯦꯅꯦ ꯇꯨ ꯊꯥꯎꯟ ꯇꯤꯜꯂ ꯑꯗꯨꯗꯨꯔꯥ ꯑꯃꯨꯛ ꯆꯠꯈ꯭ꯔꯤꯗꯣ ꯅꯤꯡꯁꯤꯡꯊꯣꯛꯇ꯭ꯔꯦ ꯀꯨꯏꯔꯕ ꯋꯥꯐꯝꯅꯤ ꯀꯣꯏꯈꯤꯕ ꯃꯃꯥꯡꯗꯁꯨ ꯃꯥꯟꯁꯤꯜꯂꯛꯏ ꯑꯗꯨꯕꯗꯤ ꯁꯨꯝ ꯆꯠꯈꯤꯗꯔꯦ ꯁꯨꯝ ꯆꯠꯈꯤꯗꯔꯦ ꯀꯔꯤ ꯇꯧꯅꯣ ꯀꯃꯥꯏꯅ ꯇꯧꯔꯤꯅꯣ ꯂꯦꯛꯄ ꯈꯣꯠꯄꯗꯤ ꯃꯃꯥꯡꯗꯁꯨ ꯍꯥꯏꯕꯗꯤ ꯍꯥꯏꯔꯝꯕꯗꯣ ꯄꯩꯈꯥ ꯑꯃꯒ ꯂꯥꯛꯆꯜꯂꯛꯄ ꯌꯥꯎꯋꯗꯣ ꯑꯅꯥ ꯑꯗꯨꯝ ꯄꯩꯈꯥ ꯂꯥꯛꯑꯦ ꯑꯗꯨ ꯆꯠꯇꯔꯦ ꯑꯗꯩ ꯑꯀꯣꯟꯕ ꯑꯃꯨꯛ ꯍꯧꯔꯦ ꯑꯀꯣꯟꯕꯗꯨꯁꯨ ꯑꯃꯨꯛ ꯅꯨꯃꯤꯠ ꯍꯨꯝꯅꯤ ꯂꯩꯔꯀꯥꯟ ꯅꯨꯃꯤꯠ ꯍꯨꯝꯅꯤꯒꯤ ꯃꯇꯨꯡꯗ ꯄꯩꯈꯥꯅꯤ ꯀꯃꯥꯏꯅ ꯆꯠꯇꯣꯏꯕ ꯑꯗꯨ ꯆꯠꯇꯔꯦ ꯑꯗꯨꯅ ꯑꯗꯨꯝ ꯑꯗꯨꯝ ꯍꯥꯏꯗꯤ ꯊꯧꯔꯥꯡꯁꯦ ꯑꯃꯅ ꯑꯃꯨꯛ ꯌꯥꯗ ꯑꯩꯒꯦ ꯑꯩꯒꯤꯁꯨ ꯑꯃꯨꯛ ꯂꯥꯛꯑ ꯅꯪꯅ ꯍꯧꯖꯤꯛ ꯍꯥꯏꯗꯅꯅ ꯑꯗꯨꯝ ꯀꯩꯅꯣ ꯇꯧꯗ ꯆꯠꯀꯗꯔꯦ ꯍꯥꯏꯇꯥꯔꯦ ꯂꯦꯛꯄꯨꯗꯤ ꯂꯦꯛꯅꯤꯡꯉꯦ ꯍꯥꯏꯔꯁꯦ ꯎꯄꯥꯏ ꯂꯩꯇꯕꯤ ꯑꯗꯣ ꯎꯄꯥꯏ ꯂꯩꯇꯕꯤ ꯑꯣꯏꯅ ꯑꯣꯏꯔꯦ ꯈꯪꯗꯦꯅꯦ ꯑꯅꯛꯄꯠꯇ ꯅꯪ ꯈꯣꯡꯖꯣꯝ ꯉꯥꯡꯅꯤ ꯁꯃꯥꯏꯅ ꯑ ꯌꯦꯡꯅꯤꯡꯗ꯭ꯔꯕꯣ ꯀꯃꯥꯏꯅ ꯇꯧꯒꯦ
ꯑꯣ ꯌꯥꯏꯌꯦ ꯌꯥꯏꯌꯦ ꯑꯗꯣ ꯃꯊꯪ ꯆꯠꯂꯁꯦ ꯉꯁꯤꯒꯤꯗꯤ ꯄꯣꯊꯥꯔꯁꯦ ꯊꯦꯡꯁꯨ ꯊꯦꯡꯖꯤꯜꯂꯛꯑꯦ ꯇꯨꯝꯅꯕ ꯇꯧꯔꯁꯦ
ꯍ ꯑꯩ ꯊꯝꯃꯒꯦ ꯑꯗꯨꯅꯦ ꯀꯣ
ꯍꯣꯏ ꯍꯣꯏ